ꯎꯝ ꯇꯥꯕꯣ
ꯑꯥꯎ ꯇꯥꯔꯦ ꯇꯥꯔꯦ
ꯎꯝ ꯍꯧꯖꯤꯛꯀꯤꯗꯨ ꯀꯥꯏ ꯌꯧꯈ꯭ꯔꯦ ꯍꯧꯖꯤꯛꯀꯤ ꯇꯣꯄꯤꯛꯇꯣ
ꯄꯨꯜꯂꯞ ꯄꯨꯝꯅꯃꯛꯇꯤ ꯃꯄꯨꯅꯦ ꯍꯥꯏꯕ꯭ꯔꯥ ꯀꯩꯩꯅꯣ ꯍꯥꯏꯈꯤꯕꯅꯦ
ꯑꯣ ꯍꯣꯏ ꯍꯣꯏ ꯍꯣꯏ ꯑꯗꯨꯗꯒꯤ ꯂꯥꯏꯁꯤ ꯑꯃꯈꯛꯇꯪꯅꯦ
ꯑ ꯃꯥꯅꯦ ꯑꯗꯨꯝꯕꯗꯤ ꯀꯣ ꯎ
ꯕꯨꯛꯇꯣ ꯄꯨ ꯊꯦꯝꯃꯤꯔ ꯅꯪ ꯍꯧꯖꯤꯛ ꯎꯝ ꯍꯜꯂꯣ
ꯍꯜꯂꯣ ꯇꯥꯔꯦ ꯇꯥꯔꯦ
ꯎꯝ ꯑꯥ ꯑꯩꯈꯣꯏꯒꯤ ꯀꯩ ꯍꯥꯏꯅꯤ ꯏꯁꯣꯔꯁꯤ ꯏꯁꯣꯔ ꯂꯥꯏꯁꯤ ꯃꯈꯜ ꯃꯌꯥꯝ ꯑꯃ ꯂꯩꯀꯣ ꯑꯗꯨꯗꯒꯤ ꯑꯩꯈꯣꯏꯒꯤ ꯔꯥꯃꯥꯌꯟꯒꯤ ꯋꯥꯔꯤ ꯂꯩ ꯑꯗꯨꯗꯒꯤ ꯀ꯭ꯔꯤꯁꯅꯒꯤ ꯋꯥꯔꯤ ꯂꯩ ꯅꯠꯇ꯭ꯔꯥ ꯖꯤꯖꯁ ꯈ꯭ꯔꯥꯏꯁꯀꯤ ꯋꯥꯔꯤ ꯂꯩ ꯅꯠꯇ꯭ꯔꯥ
ꯎꯝ
ꯑꯗꯨꯅ ꯁꯨꯝ ꯃꯈꯟ ꯃꯈꯜ ꯃꯈꯜ ꯃꯈꯜ ꯂꯩꯔꯤꯕꯕꯁꯤꯗ ꯑꯩꯈꯣꯏꯅ ꯅꯤꯡꯉꯤꯁꯤꯅ ꯀꯔꯤꯅꯣ ꯍꯥꯏꯔꯀꯥꯟꯗ ꯏꯁꯣꯔ ꯍꯥꯏꯁꯤ ꯃꯥꯁꯤ ꯃꯃꯥ ꯃꯄꯥꯁꯨ ꯂꯩꯇꯦꯕꯀꯣ
ꯑꯥꯎ
ꯃꯃꯥ ꯃꯄꯥ ꯂꯩꯇꯦ ꯃꯁꯥ ꯃꯊꯟ ꯂꯧꯊꯣꯛꯆꯔꯛꯄꯅꯦꯕ ꯑꯗꯨ ꯑꯗꯨꯗꯨꯕꯨꯅꯦꯕ ꯑꯩꯈꯣꯏꯅ ꯏꯁꯣꯔ ꯍꯥꯏꯔꯤꯁꯦ
ꯍꯥꯏꯗꯤ ꯃꯤ ꯑꯣꯏꯅ ꯄꯣꯛꯑꯒ ꯃꯥꯒꯤ ꯀꯩ ꯍꯥꯏꯇꯥꯔꯅꯤ ꯃꯥꯒꯤ ꯔꯥꯏ ꯑꯃ ꯑꯣꯏꯕꯒꯤ ꯃꯥꯒꯤ ꯀ ꯃꯥꯒꯤ ꯑꯥ ꯀꯩ ꯍꯥꯏꯇꯥꯔꯦ ꯃꯥꯒꯤ ꯁꯛꯇꯤ ꯑꯃ ꯂꯩꯈꯤꯕꯗꯨꯅ ꯑꯗꯨꯅ ꯑꯃꯅꯤꯗꯅ
ꯎꯝ
ꯑꯗꯨꯗꯤ ꯑꯩꯈꯣꯏꯅꯁꯨ ꯃꯥꯏꯕ ꯃꯥꯏꯕꯤꯕ ꯃ ꯃꯌꯥꯝ ꯂꯩꯔꯤꯁꯤꯡꯁꯤ ꯂꯩꯔꯤꯗꯅꯀꯣ
ꯎꯝ
ꯁꯝꯅ ꯍꯥꯏꯔ ꯀꯥꯟꯗ ꯑꯩꯈꯣꯏꯅ ꯁꯥꯏ ꯕꯕꯥꯈꯣꯏꯒꯨꯝꯕ ꯍꯤꯟꯗꯨꯒꯤꯗ ꯍꯥꯏꯔꯀꯥꯟꯗ ꯁꯥꯏ ꯕꯥꯕꯥ ꯍꫭꯏꯒꯨꯝꯕ
ꯎꯝ ꯎꯝ ꯎꯝ ꯎꯝ ꯃꯥꯅꯦ
ꯑ ꯑꯩꯈꯣꯏ ꯃꯤꯅꯤꯗꯅ ꯋꯥꯔꯤ ꯂꯣꯏ ꯃꯥꯒꯤ ꯋꯥꯔꯤ ꯀꯩꯀꯥ ꯈꯪꯉꯤꯅꯤꯗꯅ ꯑꯗꯨ ꯅꯠꯇꯕ ꯑꯩꯈꯣꯏꯒꯤꯁꯤꯅ ꯖꯁ ꯗꯥꯏꯔꯦꯛꯂꯤ ꯃꯁꯥ ꯃꯊꯟꯇ ꯑꯗꯨꯝ ꯂꯩꯖꯔꯛꯄ ꯄꯣꯠꯇꯣ ꯑꯗꯨꯕꯨꯅꯤꯗ ꯑꯩꯈꯣꯏꯅ ꯑꯣꯏꯔꯝꯃꯤꯁꯤꯅ ꯑꯗꯨꯕꯨ ꯃꯥꯒꯤ ꯃꯈꯥꯗ ꯃꯥꯅ ꯁꯦꯝꯊꯔꯛꯄꯒꯤ ꯃꯇꯨꯡꯏꯟꯅ ꯃꯥꯒꯤ ꯃꯈꯥꯗ ꯂꯥꯏ ꯌꯥꯝ ꯑꯃ ꯂꯩꯈ꯭ꯔꯦꯀꯣ
ꯑꯗꯨꯏꯗꫭ ꯑꯩꯈꯣꯏꯁꯨ ꯂꯥꯏ ꯇꯔꯦꯠꯀꯤ ꯋꯥꯔꯤ ꯑꯃ ꯂꯩꯌꯦꯀꯣ ꯑꯩꯈꯣꯏꯒꯤ ꯁꯝꯅ ꯍꯥꯏꯔꯕ ꯑꯗ ꯑꯅꯥ ꯑꯌꯦꯛꯀꯤ ꯂꯥꯏꯒꯤ ꯂꯩꯅꯤ ꯂꯟꯒꯤ ꯂꯩꯅꯤ ꯑꯗꯒꯤ ꯂꯥꯏꯒꯤ ꯊꯧꯕꯩꯒꯤ ꯂꯩꯅꯤ ꯂꯥꯏ ꯃꯆꯤꯟ ꯃꯅꯥꯎ ꯇꯔꯦꯠꯀꯤ ꯋꯥꯔꯤꯁꯨ ꯑꯗꯨꯝ ꯂꯩꯌꯦꯕ ꯀꯣ ꯑꯩꯈꯣꯏꯒꯤꯗꯁꯨ
ꯑꯗꯨ ꯑꯗꯨꯁꯤꯡꯗꯨꯁꯨ ꯑꯗꯨꯝ ꯂꯩ ꯈꯣꯏꯔꯝꯃꯤ ꯑꯗꯨꯒ ꯀꯩ ꯍꯥꯏꯇꯥꯔꯦ ꯃꯦꯟꯂꯤ ꯑꯩꯈꯣꯏꯅ ꯐꯣꯀꯁ ꯇꯧꯔꯤꯁꯤ ꯑꯩꯈꯣꯏꯁꯤꯦ ꯂꯥꯏꯁꯤ ꯂꯣꯏꯅ ꯅꯤꯡꯉꯤ ꯍꯥꯏꯇꯥꯔꯦ
ꯎꯝ
ꯑꯇꯩ ꯑꯇꯩ ꯃ ꯂꯩꯕ ꯈꯣꯠꯂꯤꯕ ꯑꯗꯨꯒꯨꯝꯕ ꯃꯌꯥꯝꯁꯨ ꯂꯣꯏ ꯅꯤꯡꯉꯤ ꯕꯠ ꯑꯦꯁꯞ ꯃꯄꯨ ꯑꯃꯗꯤ ꯑꯗꯨꯝ ꯂꯩꯒꯅꯦꯕ ꯀꯝꯄꯜꯁꯔꯤ ꯌꯨꯝ ꯑꯃ ꯂꯩꯕ ꯇꯥꯔꯒꯗꯤ ꯃꯥꯥꯏ ꯃꯆꯥ ꯃꯁꯨ ꯃꯌꯥꯝ ꯑꯃ ꯂꯩꯅꯤ ꯑꯗꯨꯕꯨ ꯃꯥꯏ ꯌꯨꯝꯗꯨꯒꯤ ꯃꯄꯨ ꯂꯝ ꯄꯇꯥ ꯄꯇꯥ ꯄꯥꯏꯕ ꯃꯤ ꯑꯃꯗꯤ ꯂꯩꯔꯝꯅꯤꯗꯅ ꯃꯃꯥ ꯃꯄꯥ ꯑꯣꯏꯕ ꯑꯗꯨꯝꯕꯁꯨ ꯂꯩꯌꯦꯕ ꯑꯩꯈꯣꯏꯒꯤꯁꯤꯅ ꯑꯃꯨꯛ
ꯑ ꯑꯥꯎ ꯃꯥꯅꯦ ꯃꯥ ꯌꯥꯝ ꯈꯪꯉꯦ ꯅꯣꯏꯗꯤ ꯎꯝ ꯑꯩꯈꯣꯏꯗꯤ ꯈꯪꯗꯤ ꯌꯥꯝ ꯈꯪꯅꯤꯡꯉꯦ ꯑꯗꯣ ꯊꯤꯖꯤꯟꯗ꯭ꯔꯦꯗ ꯀꯩꯝꯇ ꯊꯤꯖꯤꯟꯗ꯭ꯔꯦ ꯃꯤꯝꯇ ꯍꯥꯏꯗꯤ ꯊꯤꯕꯨꯗꯤ ꯊꯤꯖꯟꯕ ꯍꯧꯥꯎꯗꯣꯏꯅꯦ ꯑꯗ
ꯎꯝ ꯑꯣ ꯄꯥꯔꯀꯥꯟꯗ ꯈꯪꯉꯛꯇꯣꯏꯅꯦ ꯊꯤꯔꯀꯥꯟꯗ ꯈꯪꯉꯛꯇꯣꯏꯅꯦ ꯑꯩꯈꯣꯏꯁꯨ
ꯄꯥꯔꯀꯥꯟꯗ ꯍꯣꯏ ꯌꯥꯝꯅꯕꯨꯗꯤ ꯄꯥꯗꯦꯀꯣ ꯈꯔꯕꯨꯗꯤ ꯄꯥꯏ ꯌꯥꯝꯅꯗꯤ ꯄꯥꯗꯦ ꯑꯗꯣ ꯁꯨꯝ ꯃꯤꯇꯤꯡ ꯀꯩꯀꯥ ꯆꯠꯂꯛꯄ ꯈꯣꯠꯂꯛꯄ ꯃꯇꯝꯗꯨꯗ ꯍꯟꯖꯤꯟꯟ ꯋꯥꯔꯤ ꯂꯤꯕ ꯈꯣꯠꯄꯗꯣ ꯃꯁꯥꯃꯛ ꯈꯛꯇꯅ ꯋꯥꯔꯤ ꯂꯤꯍꯧꯕꯗ ꯇꯥꯍꯧꯕꯗꯨ ꯈꯔꯗꯨꯒ ꯈꯔ ꯑꯃꯨꯛ ꯄꯁꯤꯟꯕꯗꯨꯒ ꯑꯗꯨ ꯊꯨꯅ ꯃꯦꯀꯞ ꯑꯣꯏꯗꯅꯀꯣ ꯎꯝ ꯑꯗꯨꯃꯥꯏꯅ ꯇꯧꯕ ꯑꯩꯈꯣꯏꯁꯤꯅ
ꯅꯠꯇ꯭ꯔꯒꯗꯤ ꯀꯗꯥꯏꯗꯒꯤ ꯑꯗꯨꯝ ꯌꯥꯝꯅ ꯄꯥꯔ ꯂꯩꯕꯁꯤꯁꯨ ꯃꯇꯝ ꯁꯪꯕ ꯄꯣꯇꯦ
ꯍꯣꯏ ꯍꯌꯦꯡꯉ ꯀꯩ ꯍꯥꯏꯅꯤ ꯔꯤꯇꯥꯌꯔꯒ ꯆꯠꯂꯒ ꯊꯕꯛ ꯀꯔꯤ ꯇꯥꯏꯃꯤꯡ ꯇꯧꯔꯒ ꯄꯣꯊꯥꯔ ꯂꯩꯀꯥꯟꯗ ꯈꯤꯇꯪ ꯄꯥꯒꯗꯕꯅꯦ ꯑꯗꯨꯒꯕ ꯄꯣ ꯇꯨꯗꯤ ꯁꯉꯔ ꯀꯥꯟꯗ ꯑꯗꯨꯗꯤ ꯏꯁꯥꯒꯤ ꯀꯔꯤꯒꯤ ꯊꯕꯛ ꯑꯃ ꯑꯃ ꯊꯤꯔꯤꯉꯩ ꯃꯇꯝꯗꯗꯤ ꯑꯗꯨꯨꯝꯕꯗꯨꯁꯨ ꯌꯥꯝ ꯀꯨꯞꯊꯠꯅꯁꯨ ꯄꯥꯕꯁꯨ ꯉꯝꯃꯣꯏꯕ ꯃꯇꯝ ꯀꯥꯏꯕ ꯉꯝꯃꯣꯏꯕ
ꯎꯝ ꯎꯝ
ꯎꯝ ꯃꯅꯤꯗꯥ ꯑꯗꯨ ꯑꯩ ꯍꯥꯏꯁꯤꯅꯦ ꯅꯪ ꯑꯗꯨꯝ ꯂꯥꯛꯅꯤꯡꯉꯒꯗꯤ ꯑꯗꯨꯝ ꯂꯥꯛꯑꯣ
ꯂꯥꯛꯀꯦ ꯑꯩ ꯍꯥꯏꯔꯛꯀꯦ ꯑꯩ ꯏꯃꯥꯟ ꯑꯩꯈꯣꯏ ꯍꯧꯖꯤꯛ ꯈꯤꯇꯪ ꯆꯤꯜꯂꯤꯕꯀꯣ ꯌꯥꯝ ꯆꯤꯜꯂꯤ ꯍꯥꯏꯕꯗꯤ ꯑ ꯑꯗꯨ ꯆꯃ ꯍꯥꯏꯕꯅ
ꯎꯝ
ꯑꯔꯁ ꯥꯏꯠꯅꯕ ꯈꯣꯠꯄ ꯀꯣ ꯁꯨꯄꯔꯚꯏꯖꯔ ꯀꯩꯅꯣ ꯇꯥꯟꯅꯕ ꯈꯣꯠꯄꯒꯤ ꯈꯔ ꯆꯤꯟꯅꯔꯤꯕ ꯑꯗꯨꯗꯣ ꯂꯣꯏꯔꯒ ꯂꯥꯛꯀꯦ ꯂꯥꯛꯣꯣꯏꯗꯅ ꯂꯥꯛ
ꯎꯝ ꯀꯩꯁꯨ ꯀꯥꯏꯗꯦ ꯑꯩꯁꯨ ꯑꯗꯨꯝ ꯆꯠꯂꯤꯅꯦ ꯑꯇꯩ ꯑꯇꯩꯒꯤꯗꯁꯨ ꯑꯗꯨꯝ ꯆꯠꯂꯤꯦꯕꯀꯣ ꯑꯩꯁꯦ
ꯑ
ꯆꯠꯄꯅꯤꯅ ꯑꯗꯨꯝ ꯋꯥꯔꯤ ꯑꯗꯨꯝ ꯀ ꯀꯅꯥꯅ ꯀꯩ ꯀꯩ ꯀꯃꯥꯏ ꯀꯃꯥꯏ ꯇꯧ ꯂꯥꯛꯏ ꯀꯃꯥꯏ ꯀꯃꯥꯏꯅ ꯇꯧꯒ ꯈꯣꯠꯂꯤ ꯑꯗꯨꯝ ꯈꯪꯉꯤꯗꯅ
ꯑꯣ ꯑꯣ
ꯑꯗ ꯁꯤꯒꯤꯁꯤꯦ ꯆꯠꯄ ꯑꯃꯁꯨ ꯗꯔꯀꯥꯔ ꯑꯣꯏꯌꯦꯕꯀꯣ
ꯎꯝ
ꯆꯠꯂꯒ ꯃꯐꯝꯗꯨꯗ ꯑꯣ ꯏꯁꯄꯣꯠ ꯌꯧꯔꯒ ꯌꯦꯡꯉꯒ ꯈꯪꯕꯗꯨꯒ ꯃꯤꯅ ꯖꯁ ꯋꯥꯔꯤ ꯂꯤꯔ ꯈꯪꯕꯁꯤꯒꯗꯤ ꯇꯣꯉꯥꯟꯕꯅꯦꯕ ꯑꯃꯨꯛ ꯍ ꯍꯣꯏ ꯎꯝ ꯑꯗꯨꯅꯤꯗ ꯑꯗꯨꯗꯨꯣ ꯎ ꯏꯅꯤ ꯁꯟꯗꯦ ꯁꯟꯗꯦ ꯐꯨꯜ ꯃꯨꯟꯁꯤꯅꯦꯕꯀꯣ ꯑꯩꯈꯣꯏꯅ ꯃꯤꯦꯅꯤ ꯄꯣꯛꯀ ꯀꯩꯅꯣ ꯇꯧꯔꯤꯁꯦ ꯁꯤꯒꯤ ꯑꯩꯈꯣꯏꯒꯤ ꯂꯥꯏꯅꯤꯡꯒꯤ ꯃꯇꯥꯡꯗ ꯍꯥꯏꯔꯒꯗꯤ ꯀꯅꯥꯅ ꯏꯍꯥꯟ ꯍꯥꯟꯅ ꯍꯧꯗꯣꯔꯛꯀꯦ ꯍꯥꯏ ꯀꯥꯟꯗ ꯖꯗꯣ ꯅꯪꯅ ꯏꯍꯥꯟ ꯍꯥꯟꯅ ꯍꯧꯗꯣꯔꯛꯄꯅꯦꯕꯀꯣ
ꯑꯥ
ꯗꯣ ꯅꯪꯁꯦ ꯃꯥ ꯏꯁꯄꯤꯔꯤꯆꯨꯋꯦꯜ ꯂꯤꯗꯔ ꯑꯃꯁꯨꯅꯤꯗꯨꯅ
ꯎꯝ
ꯑꯗꯨꯅ ꯑꯩꯈꯣꯏꯁ ꯊꯥꯏꯅꯗꯒꯤꯗꯤ ꯏꯄꯥ ꯏꯄꯨꯅ ꯆꯠꯂꯝꯕ ꯂꯥꯏꯅꯤꯡꯉ ꯆꯠꯂꯦꯅꯗꯣ ꯑꯗꯨꯝ ꯕ꯭ꯂꯥꯏꯟꯗ ꯑꯗꯨꯝ ꯆꯠꯂꯝꯕ ꯃꯥꯒꯤ ꯃꯥꯒꯤ ꯀꯩ ꯍꯥꯏꯇꯅ ꯂꯥꯏꯅꯤꯡ ꯂꯥꯏꯁꯣꯟꯒꯤ ꯃꯇꯥꯡꯗ ꯈꯪꯗꯦ ꯏꯁꯩꯅꯤ ꯈꯪꯗꯦ ꯑꯣ ꯃꯥꯒꯤ ꯀꯩꯀꯥ ꯑꯩꯈꯣꯏꯅ ꯈꯣꯏꯔꯝꯕ ꯂꯥꯏ ꯈꯣꯏꯔꯝꯕꯗ ꯅ ꯇꯧꯕꯩꯅꯤ ꯈꯪꯗꯦ ꯑꯃꯅꯤꯅꯤ ꯈꯪꯗꯦ ꯑꯝꯇ ꯂꯩꯔꯝꯗꯦꯗꯅ ꯗ ꯅꯤꯡꯉꯤꯅꯤꯅ ꯑꯁꯨꯝ ꯅꯤꯡꯉꯒ ꯈꯣꯠꯂꯒ ꯇꯧꯔꯝꯕ ꯑꯗꯨꯗꯒꯤꯗꯤ ꯂꯥꯁꯇ ꯃꯊꯪ ꯃꯊꯪ ꯃꯊꯪ ꯃꯊꯪꯗ ꯏꯁ꯭ꯇꯗꯤ ꯁꯨꯝ ꯁꯨꯝ ꯁꯨꯝ ꯇꯧꯔꯀꯥꯟꯗ ꯍꯧꯖꯤꯛꯇꯤ ꯀꯩꯗꯧꯔꯦ ꯋꯥꯔꯤ ꯂꯩꯔꯦ ꯏꯁꯩ ꯂꯩꯔꯦ ꯅꯠꯇ꯭ꯔꯥ ꯃꯥꯒꯤ ꯃꯥꯒꯤ ꯈꯥꯏꯗꯣꯛ ꯈꯥꯏꯗꯣꯛꯅ ꯂꯣꯏꯅ ꯂꯩꯔꯦ ꯍꯧꯖꯤꯛꯇꯤ ꯑꯗꯨꯅ ꯑꯗꯨꯝ ꯁ꯭ꯇꯗꯤ ꯇꯧꯕꯗꯤ ꯑꯗꯨꯝ ꯈꯔ ꯂꯥꯏꯔꯅꯤ
ꯍꯥꯎ ꯍꯧꯖꯤꯛꯇꯤ ꯑꯁ ꯔꯤꯕꯥꯏꯕꯦꯂꯤꯖꯝꯁꯦ ꯌꯥꯝ ꯊꯤꯅ ꯋꯥꯡꯉꯦ ꯃꯤꯈꯩꯁꯦ ꯂꯣꯏꯅꯃꯛꯀꯣ ꯐꯪꯉꯝꯗ꯭ꯔꯁꯨ ꯁꯨ ꯍꯥꯟꯅ ꯑꯩꯈꯣꯏꯁꯦ ꯁꯤꯗꯩ ꯍꯧꯔꯛ ꯑꯗꯨ ꯌꯥꯝ ꯁꯤꯤꯅꯔꯦꯕ ꯑꯥꯏꯗꯦꯟꯇꯤꯇꯤ ꯍꯧꯖꯤꯛ ꯋꯥꯔꯜꯗ ꯈ꯭ꯋꯥꯏ ꯈ꯭ꯋꯥꯏꯗꯒꯤ ꯈ꯭ꯔꯥꯏꯁꯤꯁꯁꯦ ꯑꯥꯏꯗꯦꯟꯇꯤꯇꯤ ꯈ꯭ꯔꯥꯏꯁꯤꯁꯁꯤꯅꯦꯕ ꯇ꯭ꯔ
ꯃꯥ ꯑꯗꯨꯒ ꯑꯩ ꯑꯃꯁꯨ ꯍꯥꯏꯒꯦ ꯍꯧꯖꯤꯛ ꯀꯩ ꯍꯥꯏꯇꯥꯔꯦ ꯑꯇꯩ ꯑꯇꯩ ꯂꯥꯏꯅꯤꯡꯒꯤꯗꯤ ꯀꯩꯇꯥꯔꯦ ꯍꯤꯟꯗꯨꯒꯤꯅ ꯒꯤꯇꯥ ꯂꯩꯔꯦ ꯃꯨꯁꯂꯤꯝꯒꯤꯅ ꯀꯨꯔꯥꯟ ꯂꯩꯔꯦ ꯁꯤꯗꯦ ꯈ꯭ꯔꯤꯁꯇꯦꯟꯒꯤꯅ ꯕꯥꯏꯕꯜ ꯂꯩꯔꯦ ꯅꯠꯇ꯭ꯔꯥ
ꯎꯝ
ꯃꯩꯇꯩꯒꯤꯗꯤ ꯂꯩꯔꯕ
ꯎꯝ
ꯍꯥꯥ
ꯃꯦꯁ ꯍꯦꯒꯔꯥ
ꯎꯝ
ꯄꯨꯌꯥ
ꯄꯨꯌꯥꯗꯨꯗꯤ ꯕꯥꯏꯕꯜ ꯍꯥꯏꯕ ꯌꯥ ꯌꯥꯕ꯭ꯔꯅꯦ
ꯌꯥꯗꯦꯅꯦ ꯑꯗ ꯍꯥꯏꯗꯤ ꯑꯩꯈꯣꯏꯁꯨ ꯍꯣꯂꯤꯕꯨꯛꯅꯤ ꯍꯥꯏꯅꯩ ꯁꯤꯗꯤ
ꯎꯝ
ꯑꯗꯨꯗꯨ ꯃꯥꯏ ꯍꯥ ꯍꯥꯏꯗꯅꯤ
ꯄꯨꯌꯥ ꯄꯨꯌꯥ ꯄꯨꯌꯥ ꯄꯨꯌꯥꯁꯤꯅ ꯀꯩꯅꯣ ꯑꯣꯏꯅ ꯊꯝꯃꯤꯗꯅꯀꯣ ꯑꯗꯨꯅ ꯑꯩꯈꯣꯏꯒꯤ ꯀꯩ ꯍꯥꯏꯇꯥꯔꯦ ꯃꯔꯨꯑꯣ ꯑꯣꯏꯕ ꯃꯤꯁꯤꯡꯅ ꯁꯤꯖꯤꯟꯅꯩꯁꯤꯅ ꯄꯨꯌꯥꯁꯤꯅ ꯑꯗꯨꯒ ꯑꯩꯈꯣꯏꯒꯤ ꯑꯁꯤ ꯍꯥꯏꯔꯤꯕ ꯋꯥꯔꯁꯤꯞꯀꯤ ꯑꯁꯤꯒꯤ ꯂꯥꯏ ꯈꯣꯏꯔꯝꯕꯒꯤ ꯈꯣꯠꯄꯒꯤꯗꯤ ꯍꯣꯜ ꯃꯤꯌꯥꯝꯅ ꯄꯥꯏꯕ ꯗꯔꯀꯥꯔ ꯑꯣꯏꯗꯅꯀꯣ ꯑꯗꯨ ꯑꯅ ꯎꯝ ꯑꯗꯨ ꯂꯩꯇꯗꯅꯀꯣ ꯑꯣ ꯑꯩꯈꯣꯏꯒꯤꯗꯤ ꯑꯃꯨꯛ ꯂꯩꯔꯦꯕ ꯁꯤꯒꯤꯁꯦ
ꯎꯝ
ꯍꯟꯗꯛ ꯀꯨꯏꯗ꯭ꯔꯤ ꯇ꯭ꯋꯦꯟꯇꯤ ꯇ꯭ꯋꯦꯟꯇꯤ ꯐꯥꯏꯚ ꯐꯥꯔꯁ ꯖꯅꯋꯥꯔꯤꯗ ꯅꯤꯡꯊꯧ ꯃꯁꯅꯥꯖꯥꯎꯕ ꯂꯥꯛꯑꯒ ꯃꯥꯅ ꯕꯨꯛ ꯔꯤꯂꯤꯁ ꯇꯧꯔꯝꯕꯅꯤ
ꯎꯝ ꯐꯩ ꯑꯗꯣ ꯌꯥꯝꯅ ꯍꯥꯏꯗꯤ ꯀꯣ ꯑꯏꯕ ꯂꯩꯕ ꯍꯥꯏꯕꯁꯦ
ꯍꯣꯏ ꯑꯗꯨ ꯁꯤ ꯁꯦꯝꯃꯗꯤ ꯃꯇꯝꯗ ꯌꯥꯝꯅ ꯆꯪꯕ ꯍꯧꯖꯤꯛ ꯍꯟꯗꯛ ꯁꯦꯀꯦꯟ ꯏꯗꯤꯁꯟꯒꯤꯗ ꯑꯩꯈꯣꯏꯒꯤ ꯍꯟꯗꯛꯀꯤ ꯑꯍꯥꯟꯕ ꯐꯣꯡꯗꯣꯛ ꯐꯣꯡꯒꯦꯁ ꯏꯪꯂꯤꯁꯇ ꯑꯣꯏꯅ ꯂꯣꯏꯅ ꯏꯌꯦꯕꯀꯣ
ꯎꯝ
ꯑꯗꯣ ꯍꯟꯗꯛꯀꯤꯁꯤꯅ ꯑꯃꯨꯛ ꯀꯩꯗꯧꯒꯦ ꯀꯟꯗ ꯑꯩꯈꯣꯏ ꯂꯣꯟꯗꯁꯨ ꯏꯔꯅꯤ ꯑꯩꯈꯣꯏ ꯂꯣꯟꯗ ꯏꯕ ꯍꯥꯏꯁꯤꯦ ꯔꯣꯃꯟꯗ ꯏꯔꯅꯤ ꯕꯦꯡꯒꯥꯂꯤꯁꯤ ꯆ ꯑꯃꯨꯛ ꯌꯦ ꯑꯗꯣ ꯅꯗꯁꯨ ꯑꯃꯃꯨꯛ ꯅꯝꯗꯧꯔꯤꯕ ꯑꯃꯨꯛ
ꯎꯝ ꯑꯗꯣ ꯅꯣꯏꯒꯤꯗꯤ ꯀꯟ꯭ꯔꯣ ꯄ꯭ꯔꯣꯁꯇꯇ ꯂꯩꯇꯕꯩ ꯅꯠꯇ꯭ꯔꯥ ꯄꯣꯡꯕ ꯌꯥꯔꯗꯣ
ꯀꯟꯇ꯭ꯔꯣꯚꯔꯁꯤ ꯍꯥꯏꯁꯦ ꯑꯗꯨꯝ ꯀꯟꯇ꯭ꯔꯣꯚꯔꯁꯤꯗꯤ ꯑꯗꯨꯝ ꯈꯔꯗꯤ ꯂꯩꯅꯤ
ꯂꯩꯔꯁꯨ ꯑꯣꯄꯤꯅꯤꯌꯟꯗꯣ ꯍꯥꯏꯗꯤ ꯄꯣꯖꯤꯇꯤꯞ ꯑꯌꯥꯝꯕ ꯑꯣꯏꯔꯝꯒꯅꯦꯕ ꯅꯠꯇ꯭ꯔꯥ ꯑꯗꯨꯒꯤꯅꯦꯕ ꯍꯥꯡꯕ ꯉꯝꯃꯤꯗꯣ
ꯎꯝ ꯍꯥꯏꯗꯤ ꯁꯤꯁ ꯀꯩꯅꯣ ꯍꯥꯏꯀꯥꯟꯗ ꯊ꯭ꯔꯤ ꯏꯁꯇꯦꯠꯀꯤ ꯑꯣꯏꯅ ꯔꯤꯂꯤꯖꯁ ꯕꯣꯗꯤ ꯑꯃ ꯂꯩꯕꯅꯤꯅꯀꯣ ꯑꯗꯨꯒꯤ ꯍꯥꯡꯕ ꯉꯝꯃꯤꯅꯦꯕ ꯑꯁꯤꯒꯤ ꯃꯅꯨꯡꯁꯤꯗ ꯑꯃꯨꯛ ꯑꯁ ꯃꯤ ꯈꯔꯤꯁꯦꯟ ꯃꯆꯥꯁꯤꯡꯁꯤꯅ ꯍꯥꯏ ꯊꯤꯈꯤꯕꯁꯤ ꯍꯥꯏꯊꯤꯈꯤꯕꯁꯤ ꯂꯣꯏ ꯀꯩꯅꯣ ꯃꯤꯒꯤ ꯃꯇꯧ ꯗꯅ ꯑꯁ ꯕꯥꯏꯕꯜꯒꯤ ꯇꯥꯏꯞꯇ ꯑꯃꯒꯤ ꯇꯥꯏ ꯄꯨꯊꯣꯛꯇꯅ ꯍꯥꯏꯔꯤ ꯃꯣꯏꯅꯗꯤ
ꯎꯝ
ꯁꯣꯝꯗ ꯋꯥꯔꯤ ꯃꯥ ꯃꯅꯨꯡꯗ ꯂꯩꯔꯤꯕ ꯋꯥꯔꯤꯁꯤ ꯀꯔꯤꯅꯣꯗꯤ ꯃꯣꯏ ꯈꯪꯗ꯭ꯔꯤꯕ ꯑꯃꯨꯛ
ꯎꯝ
ꯀ ꯈꯪꯗ꯭ꯔ ꯑꯁ ꯃꯤ ꯃꯇꯧ ꯇꯝꯅꯤ ꯈꯣꯠꯂꯤꯒ ꯍꯥꯏꯕ ꯀꯥꯡꯕꯨ ꯃꯌꯥꯝ ꯌꯥꯎꯔꯤꯕꯕ ꯁꯤꯒꯤꯁꯨ
ꯎꯝ
ꯍꯥꯏꯗꯤ
ꯃꯣꯏꯅ ꯄꯥꯝꯗ ꯍꯨꯟꯗꯣꯛꯑꯝꯕ ꯄꯣꯠꯁꯦ ꯑꯩꯈꯣꯏꯅ ꯁꯣꯝꯗ ꯌꯣꯛꯈꯠꯂꯒ ꯇꯧꯔꯤꯁꯤꯗꯤ ꯍꯣꯏ ꯊꯥꯒꯠꯀꯦꯗꯤ ꯅꯤꯡꯗꯔꯒ ꯅꯤꯡꯊꯗꯅ ꯊꯥꯗꯔꯒ ꯂꯩꯔꯦ ꯍꯧꯖꯤꯛꯁꯦ ꯍꯧꯖꯤꯛ ꯀꯨꯏꯔꯔꯣꯏ ꯍꯧꯖꯤꯛ ꯈ꯭ꯔꯤꯁꯇꯌꯥꯦꯟ ꯆꯪꯕꯁꯤꯡ ꯑꯇꯩ ꯑꯇꯩ ꯆꯪꯕꯁꯤꯡꯁꯤ ꯑꯦꯁ ꯇꯤ ꯑꯣꯏꯖꯥꯔꯁꯨꯆꯤꯟꯖꯡꯎꯣꯏꯁꯤꯡꯁꯦ ꯑꯦꯁ ꯇꯤ ꯑꯣꯏꯕ ꯌꯥꯔꯣꯏꯅ ꯑꯣꯔꯗꯔ ꯊꯣꯛꯈ꯭ꯔꯗꯤ ꯃꯣꯏ ꯑꯃꯨꯛ ꯂꯣꯏ ꯍꯟꯖꯤꯜꯂꯛꯀꯅꯦꯕ ꯃꯣꯏ
ꯎꯝ ꯊ
ꯍꯥꯏꯗꯤ ꯍꯣꯏ ꯃꯥꯅ ꯃꯥꯅ ꯄꯥꯝꯖꯅ ꯆꯠꯆꯈꯤꯕ ꯂꯥꯏꯅꯤꯡ ꯍꯣꯡꯗꯣꯛꯈꯤꯕ ꯑꯃ ꯇꯧꯈꯤꯕꯗ ꯑꯗꯨꯗꯤ ꯑꯩꯈꯣꯏꯅꯗꯤ ꯊꯤꯡꯕ ꯌꯥꯗꯦꯀꯣ ꯑꯗꯨꯗꯤ ꯃꯣꯏ ꯂꯨꯅ ꯀꯩꯅꯣ ꯆꯞ ꯆꯥꯅ ꯃꯥꯒꯤ
ꯍꯣꯏ ꯍꯣꯏ ꯍꯣꯏ
ꯄꯤꯔꯤꯅꯦꯕ ꯑꯗꯣ ꯄꯤꯔꯤꯉ ꯄꯤꯔꯤꯉꯩ ꯄꯣꯠꯇꯨꯗ ꯑꯩꯈꯣꯏ ꯃꯌꯥꯝꯁꯦ ꯑꯩꯈꯣꯏ ꯏꯄꯥ ꯏꯄꯨꯒꯤꯅ ꯆꯠꯂꯝꯕ ꯂꯥꯏꯅꯤꯡ ꯂꯥꯏꯁꯣꯟ ꯃꯌꯥꯝꯁꯦ ꯂꯣꯏ ꯍꯨꯟꯗꯣꯛꯈ꯭ꯔꯒꯗꯤ ꯂꯥꯁꯇ ꯑꯩꯈꯣꯏꯒꯤ ꯑꯥꯔꯠ ꯀꯜꯆꯔ ꯇ꯭ꯔꯦꯗꯤꯁꯟ ꯃꯌꯥꯝꯁꯦ ꯃꯥꯡꯊꯔꯛꯑꯣꯏꯗ꯭ꯔꯥꯅꯦ
ꯎꯝ ꯃꯥ ꯀꯅꯤ
ꯑꯗꯨꯅꯤ ꯃꯥꯡꯊꯔꯛꯀꯗꯕ ꯄꯣꯠ ꯃꯌꯥꯝꯁꯤꯕꯨ ꯑꯩꯈꯣꯏꯅ ꯋꯥꯅ ꯀꯜꯂꯒ ꯊꯝꯃꯦ ꯑꯗꯨꯒ ꯃꯣꯏꯅ ꯁꯣꯝꯗ ꯃꯤꯒꯤ ꯂꯥꯏꯅꯤꯡꯗ ꯆꯠ ꯆꯠꯂꯒ ꯑꯃꯨꯛ ꯍꯩꯄꯥ ꯁꯥꯔꯛꯒꯗꯤ ꯕꯤꯔꯛ ꯀꯥꯗ꯭ꯔꯣ
ꯎꯝꯝꯝ ꯎꯝ ꯍꯣꯏ ꯑꯗꯣ ꯑꯩꯈꯣꯏ ꯏꯁꯥꯅ ꯏꯁꯥꯒꯤ ꯀꯩꯅꯣ ꯈꯪꯕ ꯍꯥꯏꯕꯁꯦ ꯔꯨꯠ ꯈꯪꯕ ꯍꯥꯏꯕꯁꯦ ꯌꯥꯝ ꯃꯊꯧ ꯇꯥꯏꯗ ꯍꯧꯖꯤꯛꯀꯥꯟ ꯑꯗꯨ ꯁꯤ ꯈꯪꯕꯁꯤꯅꯦꯕ ꯈ꯭ꯋꯥꯏꯗꯒꯤꯩ ꯆꯥꯎꯈꯠꯂꯤꯁꯦ ꯅꯠꯇ꯭ꯔꯥ
ꯑꯗꯨꯅ ꯍꯧꯖꯤꯛ ꯑꯗꯨꯅꯤ ꯑꯩꯅ ꯍꯥꯏꯅꯤꯡꯉꯤ ꯍꯧꯖꯤꯛ ꯑꯩꯈꯣꯏꯅ ꯋꯥꯅ ꯍꯣꯠꯅꯔꯤꯉꯩ ꯃꯅꯨꯡꯁꯤꯗ ꯃꯣꯏꯅꯗꯤ ꯑꯩꯈꯣꯏꯕꯨ ꯅꯣꯏꯕꯨ ꯀꯔꯤ ꯂꯩꯗꯅ ꯈꯣꯠꯇꯅ ꯑꯗꯨ ꯊꯤꯊꯔꯤꯑꯦꯕ ꯑꯃꯨꯛ ꯑꯗꯨ ꯑꯗꯨ ꯃꯤ ꯈꯔꯅꯗꯤ ꯈꯪꯉꯦꯕ ꯈꯪꯉꯕꯅꯤꯅ ꯀꯩꯗꯧꯔꯦ ꯍꯌꯦꯡꯥꯏ ꯍꯧꯖꯤꯛ ꯑꯩꯅ ꯍꯥꯏꯗꯣ ꯑꯦꯅꯤ ꯁꯦꯗꯨꯜ ꯀꯥꯁꯀꯤꯗꯤ ꯑꯦꯅꯤ ꯀꯩꯅꯣ ꯆꯪꯈꯤꯕ ꯁꯦꯗꯨꯜ ꯀꯥꯁꯀꯤ ꯍꯣꯡꯗꯣꯛꯈ꯭ꯔ ꯇꯥꯔꯒꯗꯤ ꯃꯥꯒꯤ ꯀꯩꯅꯣꯁ ꯕꯅꯤꯐꯤꯠ ꯇꯧꯕ ꯌꯥꯗꯦ ꯍꯥ ꯊꯣꯛꯈ꯭ꯔꯦꯕ ꯂꯩꯈ꯭ꯔꯦꯕ ꯑꯦꯁ ꯇꯤꯒꯤ ꯑꯗꯨꯃꯥꯏꯅ ꯑꯦꯁ ꯇꯤꯒꯤ ꯏꯟꯗꯤꯖꯤꯅ꯭ꯁ ꯑꯣꯏꯕ ꯆꯠꯄꯁꯤꯡꯅꯅꯕ ꯑꯦꯁ ꯇꯤ ꯈꯤꯇꯪ ꯄꯥꯏꯒꯗꯣꯏ ꯅꯠꯇꯇꯩ ꯁꯤꯗ ꯍꯣꯡꯈꯤꯕꯁꯤꯡꯁꯤ ꯆꯠꯄ ꯌꯥꯔꯣꯏꯅ ꯊꯣꯛꯂꯛꯈ꯭ꯔꯒꯗꯤ ꯃꯣꯏ ꯑꯃꯨꯛ ꯑꯣꯛ ꯈꯣꯡꯗꯩ ꯀꯥꯞꯀꯅꯦꯕ ꯃꯣꯏ ꯃꯠꯇ꯭ꯔ ꯑꯗꯨꯅ
ꯂꯩꯖꯔꯤꯕ ꯄꯣꯠꯇꯣ ꯑꯁ ꯅꯣꯏ ꯇꯧꯔꯤꯕ ꯃꯌꯥꯝꯗꯣ ꯌꯥꯝ ꯐꯩ ꯈꯣꯠꯂꯤ ꯌꯥꯝ ꯐꯖꯅ ꯄ꯭ꯔꯣꯇꯦꯛ ꯇꯧꯕꯤꯌꯨ ꯈꯣꯠꯄꯤꯨ ꯍꯥꯏꯕꯒꯤ ꯃꯍꯨꯠꯇꯨ ꯃꯣꯏꯅ ꯈꯣꯡꯖꯤꯜꯂꯛ ꯇꯥꯔꯒꯗꯤ ꯃꯤ ꯍꯥꯏꯁꯤ ꯅꯠꯇ꯭ꯔꯥ
ꯃꯥꯅꯦ ꯃꯥꯅꯦ
ꯑꯗꯨꯝ ꯈꯔꯗꯤ ꯂꯥꯛꯀꯅꯦꯕ ꯔꯤꯌꯦꯛꯁꯟꯁꯦ ꯑꯗꯨꯅꯤꯗ ꯑꯗ ꯃꯃꯥꯡꯗꯁꯨ ꯌꯥꯝꯅ ꯏꯀꯥꯏꯕ ꯆꯣꯛꯈꯤꯕꯁꯨ ꯌꯥꯝ ꯅꯪꯈ꯭ꯔꯦ ꯍꯥꯏꯕ ꯋꯥꯔꯤꯁꯨ ꯌꯥꯝ ꯂꯩ ꯑꯗꯨꯒꯤ ꯃꯔꯛꯇ ꯎꯝ ꯍꯥꯏꯗꯤ ꯀꯩ ꯍꯥꯏꯇꯥꯔꯦ ꯃꯤ ꯃꯣꯏꯅꯗꯤ ꯍꯨꯟꯗꯣꯛꯑꯒ ꯆ ꯐꯈ꯭ꯔꯕꯅꯤꯒꯤ ꯐꯖꯕ ꯑꯦꯛꯖꯥꯝꯄꯜ ꯑꯣꯏꯅ ꯑꯩꯅ ꯍꯥꯏꯅꯤꯡꯕꯁꯦ ꯑꯩꯅ ꯍꯦꯛ ꯍꯥꯏꯕ ꯑꯃ ꯂꯩꯌꯦꯕꯀꯣ
ꯎꯝ
ꯑꯩꯈꯣꯏꯕꯨ ꯄꯣꯛꯄꯤꯕ ꯏꯃꯥ ꯏꯄꯥꯁꯤ